ꯀꯃꯥꯏ ꯀꯃꯥꯏ ꯇꯧꯔꯤꯒꯦ ꯚꯥꯏ
ꯅꯨꯡꯉꯥꯏꯔꯤꯌꯦ ꯅꯪꯗꯤ
ꯅꯨꯡꯉꯥꯏꯔꯤꯌꯦ ꯕꯥꯏ
ꯑ‌ꯣ ꯆꯥꯛ ꯆꯥꯔꯕꯣ
ꯆꯥꯛ ꯏꯁꯤꯡ ꯆꯥꯔꯦ
ꯑꯣ ꯀꯔꯤ ꯃꯊꯦꯜ ꯇꯧꯔꯕ
ꯉꯁꯤꯗꯤ ꯑꯈꯣꯏ ꯃꯤ ꯃꯌꯥꯝ ꯀꯩꯅꯣ ꯇꯧꯕꯒꯤ ꯌꯦꯟ ꯈꯔ ꯑꯃ ꯂꯧꯁꯤꯜꯂꯦ ꯑꯗꯒꯤ ꯉꯥ ꯑꯃ ꯂꯧꯁꯤꯜꯂꯦ ꯑꯗꯨꯒ ꯉꯥꯒ ꯌꯦꯟꯒꯗꯣ ꯊꯣꯡꯖꯤꯜꯂꯦ ꯑꯗꯨꯒ ꯑꯗꯨꯝ ꯆꯥꯔꯦ ꯉꯁꯤꯒꯤꯗꯤ
ꯑꯍꯥꯎꯕ ꯉꯥꯛꯇꯅꯤ ꯑꯗꯨꯗꯤ
ꯎꯝ ꯉꯁꯤꯒꯤꯗꯤ ꯑꯍꯥꯎꯕ ꯉꯥꯛꯇꯅꯦ
ꯎꯝ ꯈꯣꯏꯗꯤ ꯑꯍꯥꯎꯕ ꯆꯥꯗꯕ ꯀꯨꯏꯔꯦ
ꯑꯣ ꯀꯩ ꯃꯊ‌ꯦꯜ ꯆꯥꯒꯦ ꯉꯁꯤꯗꯤ ꯚꯥꯏ
ꯎꯝ ꯌꯣꯡꯆꯥꯛ ꯏꯔꯣꯟꯕ ꯆꯥꯏ
ꯆꯥꯛ ꯃꯇꯝ ꯑꯣꯏꯔꯕꯔꯥ ꯈꯪꯗꯦ ꯏꯃꯥ ꯑꯣꯏꯅ ꯌꯣꯡꯆꯥꯛ ꯇꯧꯋꯦ ꯑꯗꯩ ꯌꯣꯡꯆꯥꯛ ꯏꯔꯣꯜꯂꯦ ꯊꯨꯝꯌꯥꯥꯛꯄꯤ ꯉꯧꯔꯒ ꯆꯥꯁꯤꯜꯂꯦ
ꯑꯗꯨꯁꯨ ꯑꯗꯨꯝ ꯍꯥꯎꯕ ꯏꯟꯖꯥꯡꯅꯤꯗ
ꯎꯝ ꯍꯥꯎ ꯑ‌ꯦ ꯆꯤꯟꯖꯥꯛ ꯑꯐꯕ ꯆꯥꯗꯧꯅꯤꯗ ꯏꯁꯥ ꯐꯅꯕ
ꯃꯥꯅꯦ ꯃꯥꯅꯦ
ꯁꯥ ꯉꯥ ꯆꯥꯔꯒ ꯍꯛꯆꯥꯡ ꯊꯥꯛꯇꯧꯅꯤ
ꯎꯝ ꯆꯨꯝꯃꯤ ꯑꯗꯨꯁꯨ
ꯑꯣ ꯀꯩꯗꯧꯔꯝꯃꯤꯅꯣ ꯍꯧꯖꯤꯛ
ꯍꯧꯖꯤꯛ ꯀꯩꯅꯣ ꯍꯌꯦꯡ ꯀꯩꯀꯩ ꯏꯟꯁꯥꯡ ꯅꯥꯄꯤ ꯂꯧꯎꯁꯤꯅ ꯌꯦꯡꯉꯝꯕꯅꯦ ꯒꯖꯔꯒꯨꯝꯕ ꯑꯗꯒꯤ ꯀꯣꯕꯤꯒꯨꯝꯕ ꯃꯣꯏꯁꯤꯁꯨ ꯈꯔ ꯆꯥꯕ ꯌꯥꯏꯗꯅ
ꯐꯩ ꯐꯩ
ꯍꯥꯏꯗꯤ ꯑꯩꯈꯣꯏꯅ ꯍꯧꯖꯤꯛ ꯋꯥꯔꯤ ꯁꯥꯟꯅꯔꯤꯁꯤ ꯆꯤꯟꯖꯥꯛꯀꯤ ꯃꯔꯝꯗꯅꯤꯅꯀꯣ
ꯑꯥ
ꯆꯤꯟꯖꯥꯛꯀꯤ ꯃꯔꯝ ꯈꯔ ꯄꯨꯁꯜꯂꯒ ꯋꯥꯔꯤ ꯁꯥꯁꯦꯕ ꯑꯗꯣ ꯋꯥꯗꯣ ꯑꯁꯨꯝ ꯋꯥꯔꯤ ꯁꯥꯕ ꯃꯇꯝꯗ ꯑꯗꯨꯝ ꯃꯇꯝꯗꯣ ꯁꯥꯡꯅꯉꯥꯏ ꯇꯞ ꯇꯞꯅ ꯉꯥꯡꯉ‌ꯣ ꯊꯨꯖꯤꯜꯂꯛꯀꯅ‌ꯣ ꯋꯥ ꯉꯥꯡꯕꯗꯣ